ꯇꯥꯔꯕ
ꯑ ꯀꯌꯥꯝ ꯋꯥꯠꯂꯤꯒꯦ ꯂꯣꯏꯗꯧꯕ ꯁꯤꯒꯤ ꯄꯣꯠꯁꯦ
ꯑꯩꯒꯤ ꯋꯥꯔꯤ ꯁꯥꯟꯅꯕꯁꯦ ꯌꯥꯝꯗ꯭ꯔꯤꯌꯦ ꯁꯥꯕꯕꯨꯗꯤ ꯏꯔꯥꯏ ꯅꯨꯃꯤꯠ ꯐꯥꯎ ꯌꯥꯏ ꯍꯥꯏꯕ꯭ꯔꯥ ꯀꯩꯅꯣꯝ ꯍꯥꯏꯔꯕꯅꯦ
ꯎꯝ ꯉꯁꯤ ꯃꯣꯏ ꯗꯦꯠ ꯐꯤꯁꯇꯤꯟꯐꯥꯎꯇ ꯂꯥꯁꯅꯦ ꯍꯥꯏꯕ ꯀꯩꯅꯣꯗ ꯍꯥꯏꯕꯗꯨꯒꯤ
ꯏꯔꯥꯏꯐꯧ ꯌꯥꯏꯒꯅꯤ ꯍꯥꯏꯔꯛꯄꯅꯦ ꯉꯁꯥꯏ ꯍꯥꯏꯔ ꯀꯩꯅꯣ ꯑꯞꯗꯦꯠ ꯇꯧꯔꯛꯀꯦ ꯀꯔꯤ
ꯑꯣ ꯀꯌꯥꯝ ꯀꯨꯏꯔꯒꯦ ꯍꯥꯏꯗꯤ ꯈꯪꯉꯛꯄ
ꯆꯤꯁ
ꯎꯝ
ꯇ꯭ꯋꯦꯟꯇꯤ ꯐꯥꯏꯚꯀꯤ ꯁꯦꯞꯇꯦꯝꯕꯔ ꯑꯗꯨꯋꯥꯏꯗꯒꯤꯅꯤ
ꯑꯣ ꯑꯩꯁꯨ ꯀꯨꯏꯗꯗ ꯀꯛꯆꯤꯡꯗꯒꯤ ꯏꯃꯥꯟꯅꯕ ꯑꯃꯅ ꯑꯗꯨꯃꯥꯏꯅ ꯍꯥꯏꯔꯛꯄꯗꯒꯤ ꯈꯪꯕꯅꯤꯗ
ꯑꯣ ꯑꯩꯁꯨ ꯄꯤ ꯑꯩꯆ ꯗꯤ ꯇꯧꯃꯤꯟꯅꯕ ꯏꯆꯦ ꯑꯃꯅ ꯍꯥꯏꯔꯛꯄꯅꯦ
ꯑꯣ ꯑꯗꯨ ꯍꯧꯖꯤꯛꯁꯦ ꯍꯥꯏꯗꯤ ꯁꯨꯝ ꯑꯗꯨꯒꯤ ꯀꯣꯂꯦꯖꯇ ꯇꯝꯃꯛꯈꯤꯕꯗꯨꯒ ꯍꯧꯖꯤꯛꯀ ꯁꯨꯝ ꯈꯦꯠꯅꯕꯁꯦ ꯀꯌꯥꯝ ꯀꯃꯥꯏꯅ ꯇꯧꯒꯦ
ꯈꯦꯠꯅꯕꯩꯗꯤ ꯄꯨꯂꯞ ꯄꯨꯡꯉꯣ ꯑꯣꯟꯅꯈꯤꯗ
ꯀꯣꯂꯦꯖꯇꯅꯅꯦ ꯏꯇꯣꯝꯇ ꯇꯝꯃꯛꯄꯒ ꯆꯞ ꯃꯥꯟꯅꯩꯑꯕꯀꯣ
ꯎꯝ
ꯑꯗꯩ ꯃꯥꯁꯇꯔꯗꯅ ꯑꯃꯨꯛ ꯃꯤꯌꯥꯝ ꯑꯃ ꯃꯤꯗꯣ ꯌꯥꯝ ꯌꯥꯝꯃꯦꯕ ꯐꯝꯐꯝꯒ ꯃꯃꯥꯡ ꯐꯝꯕ ꯍꯥꯟꯕ ꯇꯥꯟꯅꯩꯌꯦꯕꯀꯣ ꯗꯕꯛ
ꯑꯣ ꯃꯅꯤꯄꯨꯔꯤꯁꯦ ꯑꯗꯨꯃꯥꯏꯅ ꯈꯔ ꯑꯗꯨꯝ ꯇꯧꯅꯩ
ꯍꯥꯏꯗꯤ ꯃꯃꯥꯡꯗ ꯐꯪꯍꯧꯔꯗꯤ ꯑꯣꯖꯥꯅ ꯉꯥꯡꯕꯗꯣ ꯇꯥꯏꯗꯅ ꯐꯖꯅ ꯄꯨꯛꯅꯤꯡ ꯆꯪꯅ ꯃꯅꯤꯡꯗꯒ ꯐꯐꯝ ꯐꯝꯕ ꯃꯃꯥꯡ ꯐꯝꯕ ꯐꯪꯍꯧꯗꯕꯩ ꯃꯔꯤꯡꯗ ꯐꯝꯕ ꯅꯨꯃꯤꯠꯇꯗꯤꯅꯦ ꯃꯤ ꯃꯌꯥꯝꯗꯣ ꯑꯣꯏꯅ ꯌꯦꯡ ꯂꯩꯔꯦ ꯑꯣꯖꯥꯅ ꯉꯥꯡꯕꯁꯨ ꯇꯥꯗ꯭ꯔꯦ ꯑꯗꯨꯝ ꯃꯤꯗꯣ ꯌꯥꯝꯕꯅꯤꯅ ꯈꯔ ꯃꯅꯤꯜꯗꯣ ꯑꯗꯨꯗꯨꯅ ꯌꯥꯗꯦꯕ
ꯑꯣꯖꯥ ꯈꯤꯇꯪ ꯈꯣꯟꯖꯦꯜ ꯄꯤꯛꯄꯅꯒ ꯉꯥꯡꯉꯗꯤ ꯇꯥꯗꯕꯒꯤ ꯐꯤꯕꯝꯗꯣ
ꯑꯣꯖꯥ ꯈꯣꯟꯖꯦꯜ ꯐꯅ ꯍꯧꯔꯁꯨ ꯌꯥꯗꯦ ꯃꯅꯤꯡꯗ ꯐꯝꯃꯗꯤ ꯃꯤ ꯃꯤ ꯃꯌꯥꯝꯅ ꯃꯔꯦꯡ ꯃꯔꯦꯡ ꯆꯠꯄꯗꯣ ꯂꯣꯏ ꯎꯏꯑꯕ
ꯍꯣꯏ ꯑꯩ ꯅꯍꯥꯟ ꯅꯣꯏ ꯀ꯭ꯂꯥꯁꯔꯨꯝꯗ ꯆꯪꯉꯝꯃꯦꯕꯀꯣ
ꯑ
ꯁꯥꯡꯉꯦ ꯑꯗꯨꯝ ꯐꯖꯅ ꯑꯗ ꯑꯩꯈꯣꯏꯒꯤꯁꯨ ꯑꯗꯨꯝ ꯁꯥꯡꯉꯦ ꯑꯩꯈꯣꯏꯁꯨ
ꯑꯗꯨ ꯄꯤꯛ ꯊꯜꯗꯦꯅꯤ
ꯎꯝ ꯑꯩꯈꯣꯏꯁꯦ ꯃꯤꯗ ꯃꯩꯐꯨ ꯂꯧꯕꯅꯦꯕ
ꯑꯥ
ꯑꯗꯨ ꯀꯩꯁꯨ ꯐꯨꯜ ꯂꯥꯛꯇꯕꯅꯦ ꯑꯗꯨꯅ ꯍꯨꯝꯐꯨ ꯈꯔ ꯍꯦꯟꯕ ꯑꯗꯨꯃꯥꯏꯅ ꯑꯗꯨꯝ ꯂꯧꯕꯅꯤ ꯑꯗꯨꯅ ꯑꯗꯨ ꯃꯤꯗꯣ ꯁꯨꯅꯁꯨ ꯁꯨꯀꯥ ꯀꯥꯗꯦꯕ ꯑꯩꯈꯣꯏꯒꯤꯅ ꯑꯃꯨꯛ ꯁꯨꯀꯥ ꯀꯥꯗ꯭ꯔꯦ ꯎꯝ ꯎꯝ
ꯆꯥꯝꯃ ꯑꯩꯒꯤ ꯃꯇꯝꯗꯨꯗꯅꯦ ꯆꯥꯝꯃꯒ ꯌꯥꯡꯈꯩꯃꯨꯛꯂ ꯀꯩꯅꯣꯝ ꯁꯨꯈꯤꯕꯅꯤꯅꯦ ꯃꯤꯗꯣ ꯌꯥꯝ ꯌꯥꯝꯕꯅꯤ
ꯑꯁ
ꯑꯗꯨ ꯄꯤꯛꯈꯜꯂꯒ ꯐꯝꯕꯒꯥꯁꯦ ꯕꯦꯟꯁ ꯑꯝꯗ ꯃꯤ ꯇꯔꯨꯛꯀ ꯐꯝꯖꯤꯟꯕꯔꯒ ꯀꯩꯅꯣꯝ ꯇꯧꯕꯅꯤꯅꯤ ꯌꯥꯝ ꯆꯤꯟꯅ ꯍꯥꯏꯇꯥꯔꯦ
ꯑ ꯆꯂꯦꯅ ꯑꯁꯣꯝ ꯅꯥꯀꯩ ꯀꯥꯡꯁꯪꯗꯒꯁꯨ ꯑꯃꯨꯛ ꯀꯥꯡꯁꯪꯒꯤ ꯍꯣꯜ ꯂꯩꯗꯅ ꯃꯊꯛꯇ
ꯈꯪꯉꯤ ꯈꯪꯉꯤ ꯑꯥ ꯎꯝ
ꯑꯗꯨ ꯑꯗꯨꯗꯒꯁꯨ ꯇꯧꯔꯝꯃꯦ ꯀ꯭ꯂꯥꯁꯀꯥꯁꯦ
ꯑꯁ ꯑ ꯑꯗꯨꯅꯕꯨꯗꯤ ꯆꯥꯎꯋꯦ ꯑꯃꯨꯛ
ꯆꯥꯎꯋꯦ ꯑꯗꯨꯒ ꯈꯔ ꯈꯔꯗꯤ ꯅꯤꯜꯂꯦ ꯍꯣꯜ ꯑꯣꯏꯕꯒꯤ
ꯍꯣꯏ ꯈꯪꯗꯦ ꯍꯧꯖꯤ ꯅꯃꯨ ꯎꯝ ꯐꯖꯩ ꯐꯖꯩ ꯑꯩꯈꯣꯏ ꯍꯥꯏꯗꯤ ꯆꯠꯅꯤꯡ ꯍꯥꯏꯗꯤ ꯄꯣꯊꯥꯅꯤꯡꯉꯀꯥꯟꯗ ꯑꯗꯣꯝꯗ ꯆꯠ ꯆꯠꯂꯒ ꯍꯦꯛ ꯊꯝꯃꯦꯅꯦ ꯌꯦꯡꯉꯤꯅꯦ ꯀꯩꯀꯩ ꯐꯖꯕ ꯍꯥꯏꯗꯤ ꯆꯤꯛꯄꯗ ꯑꯗꯣ ꯑꯗꯨꯗꯅ ꯌꯥꯝ ꯅꯨꯡꯉꯥꯏꯕꯗꯣ ꯆꯤꯛꯄꯗꯨꯒꯤ
ꯌꯥꯝ ꯏꯪ ꯇꯤꯛꯄꯅꯦ ꯀꯥꯂꯦꯟꯗꯒꯁꯦ ꯑꯗꯨꯝ ꯈꯣꯡꯅ ꯆꯠꯂꯨꯕꯒꯤ ꯌꯥꯝ ꯋꯥꯔꯒ ꯆꯠꯂꯁꯨꯅꯦ
ꯎꯝ
ꯑꯩꯈꯣꯏ ꯗꯤꯄꯥꯔꯠꯃꯦꯟ ꯌꯧꯕꯒ ꯉꯥꯏꯍꯥꯛꯇꯪ ꯄꯣꯊꯥꯕꯒ ꯑꯗꯨꯝ ꯄꯨꯛꯅꯤꯡ ꯋꯥꯈꯜꯁꯨ ꯑꯗꯨꯝ ꯏꯪꯕꯗꯣ ꯑꯗꯨꯃꯥꯏꯅ ꯑꯗꯨꯝ ꯑꯣꯏꯈꯤꯕ
ꯍꯣꯏ ꯑꯗꯨ ꯍꯧꯖꯤꯛꯅꯒꯤ ꯀꯥꯡꯁꯪꯒꯤ ꯃꯅꯤꯡꯗꯣ
ꯑꯥ
ꯑꯗꯨꯗ ꯑꯩꯈꯣꯏ ꯑꯣꯖꯥ ꯑꯃꯒꯤ ꯃꯥꯒꯤ ꯀꯩ ꯍꯥꯏꯇꯥꯔꯦ ꯑꯦꯛꯁꯄꯔꯤꯃꯦꯟꯒꯤ ꯖꯒꯥ ꯑꯃ ꯁꯥꯔꯕꯅꯦꯕ
ꯑꯣ
ꯒ꯭ꯔꯤꯟ ꯍꯥꯎꯁꯀꯤ ꯇꯥꯏꯞꯇ ꯇꯧꯔꯒ ꯑꯩꯈꯣꯏꯒꯤ ꯀꯩ ꯍꯥꯏꯇꯥꯔꯦ ꯄ꯭ꯂꯥꯁꯇꯤꯛꯅ ꯀꯨꯞꯁꯤꯜꯂꯒ ꯀꯁꯂ ꯁꯥꯕꯤꯗ
ꯍꯣꯏ
ꯑꯗꯨ ꯁꯥꯈ꯭ꯔꯕꯅꯦ ꯑꯗꯨ ꯃꯥꯒꯤ ꯑꯩꯈꯣꯏꯒꯤ ꯑ ꯆꯠꯅꯤꯡꯗꯣ ꯈꯪꯕ꯭ꯔꯥ ꯑꯥ ꯑꯗꯨꯒ ꯆꯥꯕ ꯌꯥꯗꯦ ꯍꯥꯏꯗꯅꯀꯣ
ꯑꯥ
ꯑꯗꯨꯒꯤꯗꯨꯒꯤ ꯃꯣꯏꯅ ꯍꯥꯏꯗꯤ ꯃꯣꯗꯤꯐꯥꯏ ꯇꯧꯔꯒ ꯆꯥꯕ ꯌꯥꯕ ꯑꯃ ꯄꯨꯊꯣꯛꯄꯅꯦꯕ
ꯑꯥ
ꯑꯗꯨꯒꯤ ꯇ꯭ꯔꯥꯏꯌꯦꯜ ꯀꯟꯅ ꯇꯧꯔꯤꯕꯅꯦ ꯑꯗꯨ ꯌꯥꯗꯤ ꯌꯥꯔꯦ ꯑꯩꯈꯣꯏ ꯑꯥ ꯃꯃꯥꯡ ꯊꯥ ꯂꯣꯏꯁꯤꯜꯂꯛꯄꯗ ꯊꯥ ꯑꯅꯤꯃꯨꯛꯀꯤ ꯃꯃꯥꯡꯗ ꯑꯣꯏꯔꯝꯗꯧ ꯃꯥꯜꯂꯦ ꯑꯗꯨꯒꯤꯗꯣ ꯑꯩꯈꯣꯏꯅ ꯑꯗꯨꯗꯒꯤ ꯁꯦꯝꯕ ꯕꯤꯁꯀ꯭ꯋꯠꯀ ꯑꯗꯒꯤ ꯀꯩꯅꯣꯒ ꯈꯦꯔꯒ ꯍꯧꯔꯒꯒ ꯆꯥꯏꯑꯕꯀꯣ
ꯑꯣ
ꯆ ꯆꯥꯕ ꯌꯥꯔꯦ ꯑꯗꯨꯃꯥꯏꯅ ꯇꯧꯔ ꯄꯨꯊꯣꯛꯈꯔꯦ ꯆꯥꯕ ꯌꯥꯕ
ꯎꯝ
ꯑꯗꯨ ꯊꯥꯅꯕꯒꯤ ꯂꯝꯗꯣ ꯑꯗꯨꯗ ꯑꯣꯏꯅ ꯊꯥꯕ ꯍꯥꯏꯇꯥꯔꯦ ꯄꯣꯠꯇꯣ ꯊꯥꯔꯒ
ꯎꯝꯝ
ꯂꯝꯗꯣ ꯑꯗꯨꯝ ꯍꯥꯡꯉ ꯂꯩꯗꯅ ꯑꯗꯨꯋꯥꯏꯗꯗꯤꯀꯣ
ꯍꯣꯏ
ꯗꯤꯑꯦꯝ ꯆꯠꯄꯗꯤ ꯈꯣꯡꯅ ꯆꯠꯄ꯭ꯔꯥ ꯀꯃꯥꯏ ꯒꯥꯔꯤꯗ ꯆꯠꯄ꯭ꯔꯥ ꯀꯩꯗ ꯆꯠꯀꯦ
ꯂꯥꯏꯟ ꯃꯊꯥꯡ ꯑꯅꯤ ꯆꯠꯂꯤꯅꯤꯗ ꯑꯩꯈꯣꯏ ꯁꯤꯗꯒꯤ ꯑꯃꯨꯛ ꯀꯩꯅꯣ ꯋꯥꯍꯦꯡ ꯂꯩꯀꯥꯏꯐꯥꯎ ꯑꯃꯨꯛ ꯆꯠꯂꯦꯗꯅ ꯂꯥꯏꯟꯗ
ꯎꯝ
ꯑꯗꯨꯒ ꯑꯣꯕꯔ ꯕ꯭ꯔꯤꯖ ꯃꯈꯣꯡꯗꯒꯤꯅ ꯗꯤ ꯑꯦꯝꯒꯤ ꯒꯦꯠ ꯑꯗꯨꯗꯥꯋꯥꯏꯐꯥꯎ ꯑꯃꯨꯛ ꯇꯣꯡꯕ
ꯑꯗꯨ ꯀꯩꯅꯣꯗꯒꯤ ꯑꯣ ꯋꯥꯍꯦꯡ ꯂꯩꯀꯥꯏꯗꯒꯤ ꯑꯣ ꯈꯣꯡꯅꯗꯤ ꯑꯃꯨꯛ ꯆꯠꯄꯗꯤ ꯌꯥꯝ ꯂꯥꯞꯄ꯭ꯔ
ꯀꯤꯂꯣꯃꯤ ꯀꯤꯂꯣꯃꯤꯇꯔ ꯑꯅꯤꯃꯨꯛꯅꯦꯕꯀꯣ
ꯎꯝ
ꯑꯗꯣ ꯃꯤ ꯑꯅꯤꯒꯨꯝꯕ ꯍꯧꯅꯈ꯭ꯔꯗꯤ ꯑꯗꯨꯝ ꯆꯠꯂꯁꯨ ꯑꯗꯨꯝ ꯌꯥꯕꯖꯥꯠꯅꯦꯕ ꯈꯣꯡꯅ ꯆꯠꯄ ꯍꯥꯏꯗꯣ ꯑꯗꯨꯣ ꯏꯇꯣꯝꯇꯒ ꯆꯠꯂꯗꯤ ꯋꯥꯏꯑꯦꯕ
ꯍꯣꯏ
ꯍꯜꯂꯛꯄꯗꯅ ꯑꯃꯨꯛ ꯍꯦꯟꯅ ꯋꯥꯕꯗꯣ
ꯍꯣꯏ
ꯑꯗꯨ ꯑꯣꯏꯌꯦꯕ ꯑꯗꯨꯅ ꯂꯥꯏꯟꯗ ꯇꯞꯄꯅ ꯐꯩꯌꯦꯅ
ꯍꯣꯏ ꯂꯥꯏꯅꯗ ꯆꯠꯄꯅ ꯎꯝ ꯗꯤ ꯑꯦꯝ ꯀꯣꯂꯦꯖꯁꯦ ꯃꯥꯒꯤ ꯍꯥꯏꯗꯤ ꯃꯅꯤꯄꯨꯔꯁ ꯗꯤꯄꯥꯔꯠꯃꯦꯟꯁꯦ ꯀꯔꯣꯝꯗ ꯂꯩꯒꯦ ꯗꯤꯑꯦꯝ ꯀꯣꯂꯦꯖꯇ ꯆꯪꯉꯛꯄ ꯀꯥꯟꯗ
ꯑꯣ ꯑꯦ ꯕ꯭ꯂꯣꯛꯇꯣ ꯈꯪꯕ꯭ꯔꯥ
ꯑꯦꯕꯂꯣꯛꯁꯦ ꯆꯪꯗꯤ ꯆꯪꯗ꯭ꯔꯤ
ꯑꯥ ꯅꯪꯅ ꯗꯤ ꯑꯦꯝꯒꯤꯗ ꯑꯈꯪꯕ ꯑꯃ ꯍꯥꯏꯔꯛꯎꯅꯦ
ꯗꯤ ꯑꯦꯝꯒꯤꯗ ꯑꯩꯅ ꯈꯪꯉꯤꯁꯦ ꯃꯦꯊꯃꯦꯇꯤꯛꯁ ꯗꯤꯄꯥꯔꯠꯃꯦꯟꯗꯣ ꯈꯪꯉꯦ
ꯃꯦꯠꯃꯦꯇꯤꯛꯁ ꯗꯤꯄꯥꯔꯠꯃꯦꯟ ꯑꯣ ꯍꯣꯏ ꯑꯗꯨꯒꯤ ꯁꯥꯏꯟꯁ ꯕꯣꯛꯅꯤꯗꯅ ꯑꯗꯣ
ꯑꯥ
ꯑꯗꯨꯗꯨꯒꯤ ꯄꯔꯦꯡꯗꯨꯒꯤ ꯑ ꯃꯈꯥ ꯊꯪꯕ ꯅꯥꯀꯟꯗ ꯂꯝꯄꯥꯛ ꯑꯣꯏ ꯇꯧꯕ ꯑꯄꯥꯛꯄ ꯑꯝꯗ ꯑꯗꯨꯝ ꯂꯩꯔꯗꯣꯏꯅꯦꯕ ꯑꯦꯕ꯭ꯂꯣꯛꯁꯦ
ꯑꯣ
ꯑꯗꯨꯒꯤ ꯃꯅꯤꯡꯗ ꯕꯤꯜꯗꯤꯡ ꯑꯅꯧꯕ ꯑꯃ ꯁꯥꯒꯠꯄꯅꯦꯕ ꯈꯔ ꯍꯜꯂꯤꯕ ꯑꯃ ꯍꯥꯏꯇꯥꯔꯦ
ꯎꯝ
ꯑꯗꯨ ꯍ꯭ꯌꯨꯃꯦꯅꯤꯇꯤꯁ ꯕ꯭ꯂꯣꯛꯅꯦꯕ ꯑꯗꯨꯗ ꯑꯣꯏꯗꯕ ꯑꯩꯈꯣꯏꯒꯤ ꯃꯅꯤꯄꯨꯔꯤ ꯗꯤꯄꯥꯔꯠꯃꯦꯟꯁꯨ
ꯎꯝ
ꯃꯦꯠꯃꯦꯇꯤꯛꯁ ꯗꯤꯄꯥꯔꯠꯃꯦꯟꯗꯨꯒꯤ ꯃꯈꯥ ꯊꯪꯕ ꯅꯥꯀꯥꯟꯗ ꯅꯛꯅꯔꯦ ꯑꯗꯨꯝ ꯌꯥꯝ ꯀꯟꯅ ꯂꯥꯞꯅꯗꯦ
ꯍꯌꯦꯡꯗꯤ ꯁꯨꯇꯤ ꯑꯣꯏꯔꯝꯃꯅꯤꯅꯦ ꯑꯗꯨꯗ ꯍꯣꯏ ꯄꯤ ꯑꯩꯆ ꯗꯤꯒꯤꯗꯤ ꯁꯨꯇꯤ ꯂꯩꯇꯕꯅꯤꯗ ꯃꯣꯏ ꯁꯟꯗꯦ ꯋꯥꯛ ꯆꯠꯄꯅꯦ ꯍꯥꯏꯗꯤ ꯑꯩꯈꯣꯏ ꯁꯤꯗ ꯑꯩꯈꯣꯏ
ꯆꯠꯂꯦ ꯀꯩꯅꯣ ꯇꯧꯔꯗꯤ ꯗꯔꯀꯥꯔ ꯂꯩꯔꯗꯤ ꯑꯗꯨꯝ ꯁꯨꯇꯤ ꯑꯣꯏꯗꯦꯕꯀꯣ ꯗꯔꯀꯥꯔ ꯂꯩꯇ꯭ꯔꯗꯤ ꯅꯨꯡꯇꯤꯒꯤ ꯁꯨꯇꯤꯅꯦꯕ ꯍꯜꯂꯣ ꯑꯃꯨꯛ ꯆꯞꯈ꯭ꯔ ꯃꯥꯜꯂꯤꯅꯦ ꯇꯥꯈꯤꯗ꯭ꯔꯦ ꯑꯃꯨꯛ ꯍꯜꯂꯣ ꯁꯨꯃꯥꯏꯅ ꯃꯤꯅꯤꯠ ꯇꯔꯦꯠꯃꯨꯛ ꯐꯥꯔꯛꯄꯁꯤꯗ ꯑꯗꯨꯝ ꯆꯞꯄꯁꯦ ꯑꯗꯨꯝ ꯇꯧꯕ ꯃꯥꯜꯂꯦ